ꯑꯣ ꯅꯨꯡꯉꯥꯏꯔꯤꯕ꯭ꯔꯥꯣ
ꯑꯁ ꯅꯨꯡꯉꯔꯤ ꯍꯥꯏꯨ ꯇꯥꯔꯦ ꯀꯃꯥꯏ ꯀꯃꯥꯏ ꯍꯤꯡꯈꯤꯒꯦ ꯁꯤ ꯃꯆꯥꯥꯁꯦ
ꯄꯨꯟꯁꯤ ꯃꯆꯥꯁꯦ ꯑꯗꯨꯝ ꯅꯨꯡꯉꯥꯏ ꯅꯨꯡꯉꯥꯏꯅ ꯂꯩꯒꯗꯕꯅꯤ ꯅꯨꯡꯉꯥꯏ ꯅꯨꯡꯉꯥꯏꯅ ꯂꯩꯔꯤ ꯑꯩꯁꯨ ꯑꯩꯗꯣ ꯅꯥꯇꯣꯟ ꯍꯨꯟꯕꯒꯤ ꯌꯥꯝ ꯋꯥꯏ ꯃꯥ ꯗꯣꯟ ꯄꯨꯅꯤ ꯈꯟꯕꯒꯤ ꯅꯨꯡꯉꯥꯏꯇꯕ ꯋꯥꯉꯥꯡ ꯑꯃ
ꯑꯣ ꯍꯣ ꯑꯩꯅ ꯂꯣꯛ ꯈꯨꯒꯠꯂꯛꯀꯦ ꯇꯧꯕ ꯋꯥꯅꯤꯗ ꯅꯉꯥꯡꯈꯩ ꯕꯣꯜ ꯌꯦꯡꯕꯅꯦꯕ ꯑꯗꯣ ꯊꯦꯡꯅ ꯌꯦꯡꯉꯒ ꯑꯃꯨꯛ ꯇꯨꯝꯒꯗꯧꯕ ꯃꯇꯝꯗꯣ
ꯑꯥ
ꯆꯪꯉ ꯇꯨꯝꯕ ꯇꯟꯃꯟꯕꯩ ꯇꯦꯕꯜꯗ ꯑꯗꯨꯝ ꯂꯩꯈ꯭ꯔꯕ ꯑꯩꯁꯦ ꯑꯣ ꯑꯁ ꯑꯌꯨꯛ ꯍꯦꯛ ꯍꯧꯛꯥ ꯇꯔꯤꯂꯣ ꯐꯖꯒꯦ ꯇꯧꯔꯦ
ꯑꯣ ꯉꯔꯥꯡ ꯉꯔꯥꯡꯁꯨ ꯉꯔꯥꯡ ꯀꯅꯥ ꯑ
ꯇꯧꯕꯅꯦ ꯑꯩꯁꯨ ꯇꯧꯕꯅꯦ ꯐꯤ ꯏꯟꯗ꯭ꯔꯗꯤ ꯑꯗꯨꯝ ꯇꯧꯔꯦ ꯑꯌꯨꯛ ꯍꯧꯒꯠꯂꯗꯤ
ꯎꯝ ꯕꯤꯔꯌꯥꯅꯤꯕꯣ ꯌꯦꯡꯕ
ꯎꯝ ꯅꯪ ꯀꯅꯥ ꯆ ꯄꯠꯅꯣ
ꯗꯣ ꯍꯧꯖꯤꯛꯀꯤ ꯐꯥꯏꯅꯦꯜꯗ ꯇꯧ ꯐꯥꯏꯅꯦꯜꯗꯗꯤ ꯎꯍꯝ ꯁ꯭ꯄꯦꯟꯅ ꯑꯣꯏꯅ ꯇꯧꯅꯤꯗ
ꯑꯃꯗꯣ ꯍꯦꯟꯖꯤꯟꯃꯟꯈ꯭ꯔꯦ
ꯍꯥꯏꯗꯤ
ꯑꯃꯗꯣ ꯍꯦꯟꯖꯤꯟ ꯃꯥꯟꯈ꯭ꯔꯦꯕ ꯏꯁꯄꯦꯟ ꯑꯣꯏꯅ ꯇꯧꯔꯒꯦꯕ ꯃꯥꯃꯨꯛ ꯉꯝꯕꯤꯔꯗꯤ ꯄꯨꯔꯥ ꯏꯒꯣ ꯌꯥꯝ ꯋꯥ
ꯋꯥꯁꯨꯅꯣ ꯅꯠꯇꯦ ꯋꯥꯡꯗꯁꯨ ꯃꯤꯁꯨ ꯍꯩꯕꯒꯤ ꯇꯧꯔꯤꯅꯤ ꯀꯩꯅꯣ
ꯍꯣꯏ ꯍꯣꯏ ꯍꯩꯕꯨꯗꯤ ꯍꯩꯌꯦ ꯃꯣꯏ ꯍꯩꯕꯨꯗꯤ ꯍꯩꯌꯦ ꯎꯝ
ꯍꯥꯏꯌꯦꯁ ꯑꯗꯣ ꯑꯩꯁꯨ ꯏꯁꯄꯦꯟꯅꯗꯤ ꯄꯥꯝꯃꯦ ꯄꯥꯝꯕꯗꯤꯀꯣ
ꯎꯝ
ꯑꯗꯨ ꯈꯪꯗꯦ ꯈꯪꯗꯦ ꯀꯔꯤ ꯃꯣꯏ ꯗꯥꯎꯁꯨ ꯈꯔ ꯂꯩꯕꯇ ꯍꯥꯏꯕ ꯇꯥꯔꯦꯒꯣ
ꯍꯣꯏ ꯍꯣꯏ
ꯑꯗꯨꯢ ꯂꯣꯏꯔꯝꯗꯥꯏ ꯉꯥꯛꯇ
ꯀꯣ ꯂꯣꯏꯔꯝꯗꯥꯏꯗ ꯂꯣꯏ ꯄꯤꯛ ꯎꯞ ꯇꯧꯕ ꯉꯝꯃꯦ ꯍꯟꯖꯤꯟꯕ ꯉꯝꯕ ꯍꯥꯏꯕ ꯀꯣ
ꯑ ꯃꯣꯏꯗꯤ
ꯍꯦꯔꯣ ꯍꯦꯔꯣꯗꯤ ꯂꯥꯁꯇ ꯍꯥꯏꯕꯗꯣ ꯃꯣꯏꯗ ꯄꯥꯜꯂꯦꯕ
ꯎꯝ ꯍꯣꯏ ꯍꯣꯏ
ꯈꯪꯗ꯭ꯔꯦ ꯑꯩꯕꯨꯗꯤ ꯉꯝꯕ ꯇꯥꯕꯅꯤꯅꯦ
ꯍꯣꯏ ꯎꯄꯥꯏ ꯂꯩꯇ꯭ꯔꯦ ꯍꯩꯔꯗꯤ ꯑꯗꯣ ꯑꯥ ꯁ꯭ꯄꯦꯟꯁꯨ ꯌꯥꯝꯅꯗꯤ ꯁꯣꯟꯕꯗꯤ ꯅꯠꯇꯦ ꯍꯖꯤꯛ ꯍꯟꯗꯛ ꯀꯟꯁꯟꯅꯒꯤꯗꯧꯕꯁꯦ ꯀꯣ
ꯑ ꯑꯗꯨꯝ ꯌꯦꯡꯕ ꯅꯨꯡꯉꯥꯏ ꯑꯩꯗꯤ ꯁꯄ꯭ꯂꯦꯟꯗꯣ ꯌꯦꯡꯕ ꯌꯥꯝ ꯅꯨꯡꯉꯥꯏꯅꯦ
ꯎꯝ
ꯑꯁ ꯉꯔꯥꯡꯗꯤ ꯑꯩ ꯎꯝ ꯕ꯭ꯔꯦꯛ ꯃꯇꯨꯡꯗꯒꯤ ꯌꯦꯡꯗ꯭ꯔꯦ ꯁꯥꯎꯅꯤꯡꯕꯒꯤ ꯍꯥꯏꯕꯗꯤ ꯁꯥꯎꯅꯤꯡꯕꯒꯤ ꯍꯥꯏꯕꯗꯤ ꯃꯣꯏꯗꯣ ꯑꯁ ꯑꯅꯤꯃꯥ ꯌꯥꯝ ꯐꯤꯡꯉꯦ ꯅꯨꯡꯉꯥꯏꯇꯦ ꯑꯅꯤ ꯑꯃ ꯌꯥꯝ ꯐꯤꯡꯉꯦꯕ ꯑꯅꯤ
ꯑꯣ ꯍꯣꯏ ꯍꯣꯏ ꯑꯁ ꯐꯣꯜꯁꯨ ꯐꯖꯅ ꯁꯥꯟꯅꯈ꯭ꯔꯕꯅꯤꯗ ꯉꯔꯥꯡꯗꯨꯗꯤ ꯉꯝꯗꯕ ꯌꯥꯗ꯭ꯔꯦ ꯍꯥꯏꯅꯀꯣ ꯈꯟꯅꯒꯦ ꯇꯧꯔ ꯈꯟꯅꯒꯦ ꯇꯧꯔ
ꯑꯗꯣ ꯎꯝ ꯐ꯭ꯔꯥꯟꯁꯀ ꯁꯄꯦꯟꯒ ꯁꯅꯥꯕꯗꯨꯗꯤ ꯑꯗꯨꯃꯥꯏꯅ ꯇꯧꯗꯦ ꯀꯩꯅꯣ
ꯑꯥ ꯑꯗꯨꯃꯥꯏ ꯇꯧꯔꯗꯤ ꯍꯣꯏ ꯉꯔꯥꯡꯒꯤ
ꯃꯕꯥꯅꯤꯗꯤ ꯏꯪ ꯇꯞꯅ ꯁꯅꯥꯏ ꯑꯗꯨꯅ ꯌꯦꯡꯕ ꯅꯨꯡꯉꯥꯏꯇ꯭ꯔꯣ ꯕꯣꯁꯅꯥ ꯍꯥꯏꯔꯒ ꯑꯗꯨꯃꯥꯏꯅ ꯇꯧꯗꯣ ꯌꯦꯡꯕ ꯅꯨꯡꯉꯥꯏꯇꯦ ꯑꯩꯒꯤꯗꯤ
ꯍꯣꯏ ꯍꯣꯏ ꯉꯔꯥꯡꯒꯤꯗꯨꯗꯤ ꯈꯔꯗꯤ ꯇꯧꯔꯦ ꯉꯝꯅꯤꯡꯕꯒꯤ ꯍꯥꯏ ꯈꯔ ꯈꯔ ꯑꯩ ꯉꯝꯒꯅꯤꯗ ꯍꯥꯏꯔꯀꯣ ꯏꯀꯣ ꯈꯔ ꯋꯥꯡꯕꯁꯦ ꯈꯔ ꯃꯨꯛ ꯅꯤꯝꯊꯍꯟꯗꯕ ꯌꯥꯗ꯭ꯔꯦꯕꯁꯦ ꯑꯗꯒꯤ ꯁꯄꯣꯔ ꯇ ꯎꯝ
ꯃꯣꯏꯗꯣ ꯀꯩꯩꯅꯣ ꯇꯧꯏꯗ ꯉꯝꯅꯤꯡꯉꯖꯨ ꯄꯤꯛꯃꯜꯂꯗꯤ ꯉꯝꯃꯣꯏꯗ
ꯍꯨꯝ ꯍꯨꯝ ꯍꯨꯝ
ꯍꯥꯏꯕꯗꯤ ꯐꯤꯡꯉꯥꯒ ꯉꯝꯒꯗꯕꯁꯨ ꯂꯩꯇꯦ
ꯍꯥꯏ ꯍꯧꯖꯤꯛꯇꯤ ꯂꯩꯇꯦ ꯀꯗꯥꯏꯗ ꯂꯩ
ꯌꯨꯝꯗ ꯂꯩꯌꯦ
ꯌꯨꯝꯗ ꯍꯥꯏꯕꯗꯤ ꯈꯨꯟꯗꯔꯥ ꯍꯥ
ꯑ ꯈꯨꯟꯗ ꯂꯩꯌꯦ ꯈꯨꯟ ꯈꯨꯟꯗ ꯑꯥ ꯈꯨꯟꯗ ꯑꯗꯨꯝ ꯂꯩꯔ ꯂꯩꯌꯦ ꯑꯩꯗꯤ
ꯅꯝꯕꯤ ꯁꯤꯡꯁꯦ ꯒꯣ ꯀꯟꯐꯨꯢꯁꯒ ꯆꯠꯂꯤꯗ
ꯑꯁꯦꯡꯕ ꯑꯩꯁꯨꯅꯦ
ꯀꯣꯛ ꯉꯥꯎꯕꯖꯨ ꯌꯥꯎꯔꯦꯗ ꯍꯟꯗꯛ ꯀꯥꯟꯁꯦ
ꯅꯪꯁꯨ ꯅꯪꯒꯤꯁꯨ ꯇꯣꯉꯥꯟꯈ꯭ꯔꯕ ꯃꯥꯜꯂꯦꯅꯦ
ꯇꯧꯕꯨ ꯇꯧꯗ꯭ꯔꯕꯅꯤꯍꯦ ꯗꯛ ꯅꯪ ꯅꯪꯗꯕꯩ ꯅꯪꯉꯗꯤꯀꯣ ꯈꯪꯒꯗꯧꯕꯅꯦ
ꯑ ꯑꯁꯤ ꯑꯅꯧꯕꯔꯣ ꯑꯗꯨꯗꯤ ꯅꯝꯕꯔꯁꯦ
ꯉꯥꯍꯥꯡꯉꯩ ꯂꯩꯕ ꯑꯗꯨ ꯁꯨꯡꯇꯧ ꯇꯧꯕꯤꯗ꯭ꯔꯕ ꯑꯅꯧꯕ ꯑꯅꯧꯕꯅꯦꯕ ꯑꯗꯣ ꯈꯔ ꯀꯨꯏꯈꯔꯦ ꯑꯗꯣ ꯑꯩ ꯑꯃꯨꯔꯛꯇꯤ ꯍꯣꯏ ꯂꯣꯏꯕꯤꯒꯦꯅ ꯈꯟꯕꯅꯦ
ꯑꯥ ꯂꯣꯏꯌꯣ ꯂꯣꯏꯌꯦꯦ ꯑꯩꯒꯤꯁꯨ
ꯃꯔꯤ ꯈꯤꯇꯪ ꯃꯔꯤ ꯈꯤꯇꯪ ꯇꯧꯕꯤꯔ ꯇꯣꯛꯈ꯭ꯔꯣꯕ
ꯑꯩꯒꯤꯗꯨ ꯌꯦꯔꯨꯝ ꯌꯥꯝꯃꯟꯈ꯭ꯔꯦ ꯑꯩꯒꯤ ꯍꯟꯗꯛꯀꯤ ꯍꯥꯏꯕꯗꯤ ꯃꯣꯏ ꯀꯩꯅꯣ
ꯎꯍꯨꯝ ꯎꯍꯨꯝ
ꯌꯥꯗꯕ ꯄ꯭ꯔꯣꯕ꯭ꯂꯦꯝ ꯈꯔꯥ ꯂꯩꯕ ꯃꯥꯟꯂꯦ
ꯎꯝ
ꯎꯄꯥꯏ ꯂꯩꯇꯦ
ꯀꯩꯅꯣ ꯃꯔꯤꯒꯨꯝꯕ ꯇꯧꯕꯤꯔꯒ ꯃꯔꯤꯒꯨꯝꯕ ꯇꯧꯕꯤꯔ ꯇꯨꯃꯤꯟꯅ ꯑꯃꯨꯛ ꯂꯩꯈ꯭ꯔꯕ ꯈꯔ ꯇꯥꯏꯃꯤꯡꯗꯣ ꯐꯔꯛ ꯇꯥꯕꯗꯩ ꯑꯩꯁꯨ
ꯀꯔꯤ ꯊ ꯀꯔꯤ ꯊꯕꯛ ꯇꯧꯕ꯭ꯔꯣ
ꯍꯣꯏ ꯊꯕꯛꯁꯦ ꯈꯪꯗꯦ ꯑꯗꯣ ꯆꯤꯟꯕꯗꯤ ꯌꯥꯝ ꯆꯤꯜꯂꯦ
ꯊꯕꯛꯇꯤ ꯈꯪꯗꯦꯕ
ꯊꯕꯛꯇꯤ ꯊꯕꯛ ꯊꯕꯛꯇꯤ ꯈꯪꯗꯦ ꯑꯗꯨꯁꯨ ꯆꯤꯟꯕꯨꯗꯤ ꯌꯥꯝ ꯆꯤꯟꯂꯦ
ꯕꯦꯔꯥ ꯌꯝ ꯀꯘ꯭ꯔꯣ ꯑꯗꯨꯗꯤ
ꯕꯦꯔꯥ ꯌꯥꯝ ꯀꯥꯗ꯭ꯔꯣ ꯀꯔꯤꯒ ꯇꯧꯔꯝꯒꯗꯧ ꯃꯥꯟꯕ꯭ꯔꯥ
ꯈꯪꯗꯦ ꯂꯩꯔꯤꯛ ꯄꯥꯔꯤꯔꯣ ꯍꯧꯖꯤꯛ
ꯑꯁ ꯑꯗꯨꯗꯤ ꯍꯩꯅꯗ꯭ꯔꯦ ꯍꯦ
ꯄꯥꯒꯗꯝ ꯆꯦꯁ ꯂꯏꯔꯤꯛ ꯄꯥꯕꯁꯦ ꯅꯪꯒꯤꯗꯥꯏ ꯑꯣꯏꯗꯨꯔꯦ
ꯑꯩꯒꯤ ꯇꯥꯏꯞ ꯑꯣꯏꯗ꯭ꯔꯦꯕ ꯊꯥꯏꯅꯒꯤ ꯑꯩꯈꯣꯏ ꯍꯥꯏꯖꯕꯅꯦꯕ ꯍꯏꯗꯤ ꯂꯥꯏꯔꯤꯛꯇꯤ ꯄꯥꯕ ꯇꯥꯟꯂꯦꯍꯦ ꯑꯁ ꯍꯩꯅꯗꯦꯍꯦ ꯍꯥꯏꯅꯀꯣ ꯑꯩꯈꯣꯏꯁꯨ ꯇꯣꯉꯥꯟꯕ ꯂꯥꯏꯔꯤꯛ ꯄꯥꯗ꯭ꯔꯁꯨ ꯑꯣꯞꯁꯟ ꯑꯇꯩ ꯌꯥꯝ ꯂꯩꯌꯦꯕ ꯂꯥꯏꯔꯤꯛꯁꯨ ꯗꯔꯀꯥꯔꯗꯤ ꯑꯣꯏ ꯍꯥꯏꯔꯁꯨ ꯂꯥꯏꯔꯤꯛ ꯄꯥꯗꯕ ꯌꯥꯗꯦ ꯑꯦꯛꯖꯥꯝ ꯊꯥꯗꯕ ꯌꯥꯗꯦꯅꯀꯣ ꯑꯩꯈꯣꯏ ꯂꯣꯏꯕ ꯖꯥꯠꯅꯤꯗ ꯑꯗꯨ ꯖꯤꯗꯤ ꯖꯤ ꯔꯤꯀ꯭ꯔꯨꯠꯃꯦꯟꯒꯤ ꯆꯦꯟꯗꯕ ꯌꯥꯗꯦ ꯑꯗꯨ ꯑꯗꯥ ꯀꯣ ꯑꯩꯅ ꯑꯃꯁꯨ ꯆꯦꯟꯕꯤꯘꯕꯥ ꯅꯝꯐꯨꯗ ꯐ꯭ꯔꯣꯝ ꯐꯤꯜ ꯑꯞ ꯇꯧꯔꯦ ꯑꯗꯨꯒ ꯑꯦꯟ ꯗꯤ ꯑꯦ ꯊꯥꯕ ꯆꯠꯇꯕ ꯌꯥꯗ꯭ꯔꯦꯅ ꯊꯥꯕ ꯆꯠꯂꯦꯕ꯫ ꯑꯦꯟꯗꯤꯑꯦ ꯁꯨ ꯕꯦꯔꯥꯅꯤ ꯍꯦ ꯑ ꯑꯁ ꯃꯦꯠꯁ ꯄꯦꯄꯔꯗꯣ ꯕ꯭ꯂꯔꯠ ꯆꯠꯄꯅꯦ ꯀꯩꯅꯣ ꯑꯩꯈꯣꯏꯗꯤ ꯏꯂꯚꯦꯟ ꯇꯨꯌꯦꯜꯕꯁꯦ ꯏꯂꯚꯦꯟ ꯇꯨꯌꯦꯜꯕꯁꯦ ꯁꯥꯏꯟꯁ ꯂꯧꯔꯛꯑꯦ ꯑꯗꯨꯁꯨ ꯀꯣꯔꯣꯅꯥ ꯃꯇꯝ ꯑꯣꯏꯕꯅꯤꯅ ꯌꯥꯝ ꯀꯟꯅ ꯐꯖꯅ ꯈꯪꯍꯧꯕ ꯑꯣꯏꯗꯦꯕ ꯑꯩꯈꯣꯏ ꯃꯌꯥꯝꯁꯦ ꯑꯩꯈꯣꯏꯁꯦ꯫ ꯀꯣꯔꯣꯅꯥꯒꯤ ꯕꯦꯠꯆ ꯑꯣꯏꯕꯒꯤ ꯑꯗꯨꯒꯤ ꯕꯦꯁꯤꯛꯁꯦ ꯌꯥꯝ ꯋꯥꯠꯂꯦꯕ ꯑꯗꯣ ꯑ ꯖꯤ ꯑꯦ ꯇꯤꯗ ꯈꯔ ꯌꯥꯏꯌꯦꯀꯣ꯫ ꯑꯗꯨꯁꯨ ꯃꯦꯠꯁ ꯄꯦꯄꯔꯗꯤ ꯎꯁ ꯄ꯭ꯔꯤꯄꯦꯌꯔ ꯐꯖꯅ ꯇꯧꯗꯕ ꯌꯥꯗꯦꯍꯦ ꯕ꯭ꯂꯔꯗ ꯆꯠꯄꯖꯥꯠꯅꯤ ꯑꯩꯅ ꯑꯩ ꯑꯁꯤꯗꯤ ꯑꯩ ꯆꯥꯟꯅꯔꯨꯔꯣꯏꯍꯦ
ꯑꯃꯨꯛꯁꯨꯁꯦ ꯇ꯭ꯔꯥꯏ ꯇꯧꯕ ꯌꯥꯏꯌꯦꯅ
ꯑꯗꯣ ꯑꯩ ꯑꯦꯛꯖꯥꯝꯒꯨꯝꯕ ꯀꯩꯀꯥꯁꯦ ꯈꯤꯇꯪ ꯑꯩ ꯃꯇꯝꯗꯣ ꯑꯩꯗꯣ ꯄꯤꯅꯤꯡꯗ꯭ꯔꯕꯀꯣ
ꯎꯝ ꯅꯪ ꯑꯗꯨꯗꯤ ꯀꯔꯝꯕ ꯂꯥꯏꯟ ꯄꯥꯝꯕ꯭ꯔꯣ
ꯑꯁ ꯑꯩꯈꯣꯏꯁꯦ ꯂꯥꯏꯔꯕ ꯕꯤꯖꯤꯅꯦꯁ ꯃꯦꯟ ꯇꯧꯔꯛꯄꯩꯅꯦ
ꯍꯣꯏ ꯑꯗꯣ ꯑꯗꯨꯅꯥ ꯐꯩꯌꯦ ꯄꯩꯁꯥ ꯄꯥꯏꯕꯥ ꯍꯦꯟꯂꯤ ꯀꯩꯅꯣ
ꯑꯁ ꯀꯗꯥꯏꯘꯒꯤ ꯔꯤꯛꯁꯥ ꯌꯥꯝ ꯆꯥꯎꯈ꯭ꯔꯕ ꯖꯥꯠꯅꯤꯗ
ꯑ ꯔꯤꯛꯁꯇꯤ ꯑꯃꯥꯡꯕꯁꯨ ꯂꯩꯕꯅꯤ ꯎꯝ
ꯍꯅ ꯍꯥꯟꯅ ꯑꯃꯔꯛ ꯑꯩ ꯏꯀꯣꯃꯔꯁꯀꯤ ꯗꯦꯂꯤꯚꯔꯤ ꯀꯝꯄꯅꯤ ꯑꯃ ꯇꯧꯔꯝꯃꯦꯕ ꯑꯗꯨꯁꯨ ꯇꯣꯛꯄꯨꯗꯤ ꯇꯣꯛꯈ꯭ꯔꯦꯗ ꯑꯗꯨ ꯑꯗꯒꯤ ꯑꯩꯗꯣ ꯑꯇꯩ ꯑꯃꯨꯛ ꯀꯣ ꯑꯦꯛꯖꯥꯝꯒꯨꯝꯕ ꯊꯥꯕ ꯀꯩꯀꯥꯗꯣ ꯑꯃꯨꯛ ꯑꯩꯗꯣ ꯃꯇꯝꯗꯨꯣ ꯄꯤꯅꯤꯡꯗ꯭ꯔꯕꯀꯣ
ꯎꯝ
ꯑꯗꯨꯒꯨꯝꯕ ꯌꯥꯎꯔꯛꯄ ꯄꯨꯒꯤ ꯑꯩꯗꯣ ꯑꯗꯨꯁꯨ ꯑꯗꯨꯗꯣ ꯆꯍꯤ ꯑꯅꯤꯒꯨꯝꯕ ꯔꯟ ꯇꯧꯔꯝꯃꯦ
ꯑꯥ꯫
ꯌꯥꯗꯕ ꯈꯔ ꯂꯩꯔꯛꯄ ꯍꯥꯏꯕ ꯇꯥꯔꯦ ꯑꯩꯈꯣꯏ ꯃꯅꯤꯄꯨꯔꯁꯦ꯫ ꯃꯇꯝꯗꯨꯗꯗꯤ ꯄꯣꯠꯆꯩ ꯂꯧ ꯄꯣꯠꯆꯩ ꯌꯣꯟꯕꯁꯦ
ꯑꯥ
ꯍꯣꯏ ꯑꯣꯠ ꯆꯠ ꯆꯠ ꯇꯥꯏꯀꯣ ꯑꯣꯕꯣ ꯍꯟꯗ ꯃꯡꯉ ꯂꯩꯕ ꯖꯠꯅ ꯍꯥꯏꯅ ꯈꯟꯕꯅꯦ
ꯇꯥꯏ ꯇꯏ
ꯎꯝ ꯄꯣꯠꯆꯩ ꯌꯣꯟꯕꯁꯦ ꯔꯤꯁꯦꯂꯔꯒꯨꯝꯕ ꯈꯛꯇꯪ ꯑꯣꯏꯔꯝꯕ ꯍꯥꯏꯕ ꯇꯥꯔꯦ ꯏꯁꯥꯒꯤ ꯕ꯭ꯔꯦꯟ ꯍꯥꯏꯕ ꯑꯃꯠꯇ ꯂꯩꯔꯝꯗꯕꯀꯣ ꯑꯗꯨꯒꯤ ꯔꯟ ꯇꯧꯕꯗꯣ ꯈꯔ ꯋꯥꯔꯛꯄ ꯑꯗꯨꯒꯤ ꯏꯔꯥꯡ ꯂꯥꯛꯄ ꯃꯇꯝꯗꯗꯤ ꯄꯨꯔ ꯃꯨꯠꯄꯅꯤ ꯀꯩꯅꯣ
ꯀꯥꯏꯗꯦꯗ ꯑꯗꯨꯝ ꯃꯤ ꯂꯣꯏꯅꯃꯛ ꯂꯩꯕ ꯍꯥꯏꯌꯨꯁꯨ ꯌꯥꯔꯣꯏ
ꯑꯗꯨ ꯑꯩꯅ ꯈꯟꯕꯗ ꯏꯟꯇꯔꯦꯁ ꯌꯥꯎꯕ ꯄꯣꯠꯁꯤ ꯈꯔ ꯆꯠꯄꯗꯨꯗꯤ ꯈꯔꯗꯤ ꯐꯥꯕ꯫
ꯑꯗꯨꯒꯨꯝꯕꯅꯗꯤ ꯐꯩꯌꯦ ꯍꯣꯏ꯫
ꯂ ꯑꯣꯏꯗ꯭ꯔꯤ ꯍꯥꯏꯔꯁꯨꯀꯣ ꯑꯩꯈꯣꯏꯁꯦ ꯎ ꯏꯟꯇꯔꯦꯁ ꯌꯥꯎꯕ ꯄꯣꯠꯇ ꯆꯠ ꯄꯁꯦꯡꯅꯗꯤ ꯈꯔꯗꯤ ꯐꯕ꯭ꯔꯥ ꯈꯜꯂꯦ꯫
ꯍꯣꯏ ꯑꯗꯨꯒꯨꯝꯕꯅꯗꯤ ꯐꯩꯌꯦ ꯍꯣꯏ꯫ ꯅꯪ ꯑꯄꯥꯝꯕꯅꯤ ꯀꯩꯅꯣ ꯅꯠꯇ꯭ꯔꯥ꯫
ꯎꯝ ꯑꯗꯨ ꯅꯪꯒꯤꯁꯦ ꯅꯦꯠꯋꯛꯅꯔꯥ ꯈꯔ ꯇꯪꯈꯥꯏ ꯇꯪꯈꯥꯏ ꯇꯥꯏꯑꯦ ꯇꯪꯈꯥꯏ ꯇꯥꯍꯧꯗꯦ꯫
ꯑꯩꯁꯨꯅꯦ ꯑꯗꯨꯃꯥꯏꯅ ꯇꯧꯋꯦ ꯅꯪꯉꯣꯟꯗ ꯑꯗꯨ ꯍꯥꯏꯒꯦ ꯇꯧꯔꯤꯅꯦ
ꯑꯁ ꯌꯥꯝ ꯂꯨꯔꯤꯅꯦ ꯈꯥꯝꯕ ꯑꯃ ꯌꯥꯎꯔꯤꯅꯦ ꯑꯗꯨꯗꯤ꯫
ꯄꯠ ꯇꯠꯄ ꯍꯧꯔꯦꯕꯕꯥꯃꯣ
ꯍꯧꯖꯤꯛ ꯀꯌꯥꯕ
ꯁꯤ ꯍꯧꯖꯤꯛꯁꯨ ꯈꯔꯗꯤ ꯇꯧꯔꯤꯌꯦ ꯑ ꯈꯔꯕꯨꯗꯤ ꯇꯧꯔꯤꯌꯦ ꯍꯧꯖꯤꯛꯇꯤ ꯌꯥꯔꯦ ꯌꯥ ꯌꯥꯔꯦ ꯌꯥꯔꯦ ꯍꯧꯖꯤꯛꯇꯤ꯫ ꯍꯧꯖꯤꯛꯇꯤ ꯌꯥꯝ ꯁꯦꯡꯈ꯭ꯔꯦ
ꯎꯝ ꯍꯥꯏꯔꯣ ꯍꯧꯖꯤꯛꯀꯤ ꯁꯦꯡꯡꯂ꯭ꯔꯕꯅꯤꯅ
ꯑ ꯅꯪ ꯋꯥꯟꯣ ꯄ ꯑꯩꯈꯣꯏꯒꯤ ꯃꯇꯠ ꯃꯇꯠ ꯃꯇꯠ ꯃꯇꯠ ꯇꯥꯔꯦ ꯅꯪꯒꯤ ꯋꯥꯔꯤꯗꯣ
ꯎꯝ ꯎꯝ ꯇꯪꯈꯥꯏ ꯇꯪꯈꯥꯏꯗꯤ ꯅꯪ ꯒ꯭ꯌꯥꯟꯗꯤ ꯇꯥꯔꯦꯕ ꯄꯨꯂꯞ ꯇꯥꯗ꯭ꯔꯁꯨ꯫
ꯑꯗꯣ ꯍꯧꯖꯤꯛ ꯀꯩꯅꯣ ꯃꯊꯪꯗ ꯀꯔꯤ ꯄ꯭ꯂꯥꯟ ꯂꯩꯒꯦ꯫
ꯄ꯭ꯂꯥꯟ ꯍꯥꯏꯕꯕꯨ ꯑꯦꯛꯖꯤꯀ꯭ꯌꯨꯠ ꯇꯧꯔꯤꯅꯤꯗ꯫ ꯑ ꯌꯥꯗ꯭ꯔꯤꯕ ꯋꯥꯅꯤꯗ
ꯑꯥ ꯇꯧꯒꯗꯕꯅꯦ ꯑꯗꯨꯝ ꯈꯔ ꯈꯔ ꯄ꯭ꯔꯣꯁꯦꯁ ꯈꯔ ꯈꯔ ꯍꯧꯕ ꯇꯥꯕꯅꯤ ꯅꯠꯇ꯭ꯔꯥ ꯑꯗꯣ ꯍꯧꯛ꯫ ꯑꯗꯣ ꯍꯧꯕꯤꯗ꯭ꯔꯗꯤ ꯑꯗꯨꯝ ꯇꯨꯃꯤꯟꯅ ꯂꯩꯕ ꯗꯤ ꯑꯣꯏꯔꯔꯣꯏꯕ ꯅꯠꯇ꯭ꯔꯥ
ꯆꯨꯝꯃꯦ ꯑꯗꯨꯕꯨꯗꯤ ꯑꯗꯨ ꯎꯝ ꯊꯕꯛ ꯍꯥꯏꯕꯁꯦ ꯑꯩꯅ ꯑꯗꯨꯝ ꯈꯜꯂꯛꯄꯗꯀꯣ ꯎꯝ ꯄꯩꯁꯥꯒꯤ ꯕꯦꯛꯀꯞ ꯌꯥꯝꯅ ꯂꯩꯕꯅꯗꯤ ꯑꯦꯗꯚꯥꯟꯇꯦꯖꯇꯤ ꯂꯩꯗꯅꯀꯣ ꯑꯩꯈꯣꯏꯅ ꯎꯝ ꯑꯥꯏꯗꯤꯌꯥꯁꯨ ꯗꯔꯀꯥꯔ ꯑꯣꯏꯌꯦ ꯍꯥꯏꯔꯁꯨ ꯑꯥ ꯄꯩꯁꯥꯅ ꯄꯩꯁꯥ ꯁꯦꯝꯒꯦ ꯍꯥꯏꯔꯗꯤ ꯄꯩꯁꯥ ꯍꯥꯟꯅ ꯂꯩꯕꯁꯨ ꯗꯔꯀꯥꯔꯗꯤ ꯑꯣꯏꯌꯦꯕ ꯑꯗꯨ ꯑꯦꯅꯤ ꯍꯣꯏ ꯇꯣꯂꯣꯞ ꯀꯨꯝꯕ ꯆꯥꯒꯦ ꯈꯣꯠꯀꯦ ꯍꯥꯏꯔꯗꯤ ꯈꯪꯗ꯭ꯔꯤꯀꯣ
ꯑꯥ
ꯑꯗꯨꯃꯛ ꯅꯠꯇ꯭ꯔꯗꯤ ꯍꯣꯏ ꯄꯩꯁꯥꯅ ꯍꯥꯟꯅ ꯕꯦꯛꯀꯑꯞ ꯇꯧꯕ ꯑꯃꯁꯨ ꯗꯔꯀꯥꯔꯗꯤ ꯑꯣꯏꯗꯤ ꯑꯣꯏꯌꯦꯗꯥ
ꯎꯝ
ꯑꯗꯨ ꯑꯩꯈꯣꯏꯅ ꯎꯝ꯫ ꯄꯤꯛꯅ ꯁꯦꯝꯒꯠꯄꯅꯤꯅ ꯃꯇꯝ ꯂꯧꯕ ꯄ꯭ꯂꯁ ꯑꯗꯨꯗ꯫ ꯎꯝ ꯑꯣꯞꯁꯇꯦꯀꯜ ꯈꯔ ꯊꯦꯡꯅꯕ ꯀꯥꯟꯗ ꯌꯥꯝꯅ ꯇꯞꯊꯕ ꯑꯃ ꯌꯥꯎꯋꯦꯗꯅ
ꯑꯥ
ꯑꯗꯨꯗꯨꯅꯁꯨ ꯈꯔꯗꯤ ꯍꯣꯏ ꯇꯞꯇꯤ ꯇꯞꯊꯕꯗꯁꯨ ꯌꯥꯎꯋꯦꯕꯀꯣ꯫
ꯎ ꯆꯃꯤ ꯆꯃꯤ
ꯇꯒꯤꯈꯤꯕ ꯋꯥꯅꯤꯗ ꯐꯔꯦ ꯎꯝ ꯍꯥꯏꯔꯣ
ꯃꯥꯏ ꯄꯥꯛꯀꯅꯤ ꯑ ꯇꯥꯏꯏꯌꯦ ꯇꯗꯥꯏꯌꯦ ꯇꯥꯗꯕ꯭ꯔꯣ